ꯄ
ꯀꯩꯗꯧꯔꯤꯅꯣ ꯁꯦ ꯊꯣꯏꯕꯤ
ꯂꯤꯆꯦ ꯑꯩꯁꯦ ꯅꯪꯒ ꯎꯝ ꯅꯆꯦꯒꯤ ꯅꯨꯄꯥꯒ ꯋꯥꯔꯤ ꯁꯅꯥꯔꯒ ꯂꯩꯕꯅꯤ
ꯑꯣ ꯑꯗꯨꯗ ꯀꯩꯒꯤ ꯑꯣꯀꯦ ꯍꯥꯏꯕ ꯍꯥ
ꯅꯪꯅ ꯍꯧꯣꯔꯦꯟ ꯍꯥꯏꯕꯗꯨꯒꯤ ꯑꯣꯀꯦ ꯍꯥꯏꯕ
ꯑ ꯉꯁꯤ ꯀꯩꯀꯩ ꯇꯧꯔꯒ ꯂꯩꯕ꯭ꯔ
ꯑꯩꯁꯦ ꯑꯩꯒꯤ ꯃꯥꯏꯁ ꯆꯥꯅꯤꯡꯉꯦꯕꯀꯣ
ꯑꯣꯏ ꯌꯥꯝ ꯇꯟꯕ ꯆꯥꯛꯁꯨ ꯆꯥꯅꯤꯡꯉꯦ ꯑꯗꯨꯝ ꯑꯩꯁꯦ ꯑꯩꯒꯤ ꯃꯥꯏꯁꯦ ꯇꯥꯅꯤꯡꯗꯦꯕ
ꯑꯣ
ꯀꯧꯔꯤꯕ ꯌꯥꯝꯅ ꯠ ꯠ ꯖ꯭ꯔꯠ ꯖ꯭ꯔꯦꯠ ꯇꯧꯔꯤꯁꯦ
ꯀꯩꯅꯣ ꯖ꯭ꯔꯦꯠ ꯖ꯭ꯔꯦꯠ ꯅꯪ ꯅꯪꯒꯤꯅꯦ ꯗꯣꯡ ꯐꯣꯡ ꯈꯨꯣꯟꯗꯣ ꯇꯨꯑꯦ ꯍꯜꯂꯣ ꯇꯥꯕ꯭ꯔꯣ ꯏꯆꯦ ꯃꯣꯃꯣ ꯉꯕꯤ
ꯀꯔꯤꯃ ꯀꯅꯣ ꯁꯤꯔꯦ
ꯀꯩ ꯃꯈꯨ ꯍꯣꯟ ꯇꯥꯑꯒꯦ
꯭ꯔꯨꯞ ꯭ꯔꯨꯞ ꯭ꯔꯦꯛ ꯭ꯔꯦꯛ ꯇꯧꯋꯦ
ꯍꯥꯥ ꯍꯧꯖꯤꯛꯄ ꯇꯥꯕ꯭ꯔꯣ
ꯗꯛꯇꯗ꯭ꯔꯦ ꯆꯔꯕꯣ ꯅ ꯐ
ꯆꯔꯦ
ꯑꯩ ꯆꯪ ꯆꯕꯤ
ꯖꯤ ꯑꯃꯨꯛ ꯆꯥ ꯑꯂꯨ ꯆꯥꯏꯌꯦ
ꯅꯪ ꯀꯅꯥ ꯀꯅꯥ ꯀ ꯂꯩꯕꯤꯔꯣ
ꯑꯩꯁꯦ ꯃꯤ ꯃꯉꯥ ꯂꯩꯌꯦ
ꯎꯝ ꯎꯝ
ꯃꯤ ꯃꯥꯡ
ꯑꯣ ꯍꯣꯏꯗ ꯍꯣꯏꯦ
ꯎ ꯏꯅꯦ ꯑꯩꯈꯣꯏꯗꯤ
ꯇꯨꯝꯈ꯭ꯔꯦ ꯂꯣꯏ ꯇꯨꯝꯈ꯭ꯔꯦ
ꯑꯣ
ꯎꯝ
ꯥꯟ ꯗꯨꯀꯥꯟ ꯑꯗꯨꯝ ꯂꯩꯕ ꯅꯠꯇ꯭ꯔꯣ
ꯑꯏꯌꯦ
ꯑ ꯍꯟꯗꯗꯤ ꯀꯥꯏꯒꯦ ꯄꯣꯠ ꯆꯩꯩ ꯂꯧꯔꯒ ꯌꯣꯟꯕꯅꯣ
ꯑꯗꯨꯝ
ꯑꯥ
ꯀꯆꯩ ꯂ ꯌꯦꯦ ꯌꯥ ꯂꯩ ꯌꯦꯦ
ꯖꯤꯔꯤꯔꯣꯝꯗꯒꯤ ꯄꯨꯔꯛꯄ꯭ꯔꯣ
ꯍꯣꯏ
ꯎꯝ ꯈꯜꯂꯗꯤ ꯑꯁꯤ ꯃꯤ ꯃꯤ ꯐꯥꯎ ꯇꯥꯡꯕ ꯍꯧꯔꯦ ꯃꯤ ꯃꯤ ꯐꯪꯗ꯭ꯔꯦ ꯕꯖꯥꯔꯗ
ꯑꯁ ꯑꯁꯤꯗꯗꯤ ꯌꯥꯝꯅ ꯑꯅꯥꯕ ꯑꯣꯏꯒꯦꯔꯥ ꯑꯩꯈꯣꯏꯗꯗꯤ
ꯑꯥ
ꯑꯩꯈꯣꯏꯗꯗꯤ ꯌꯥꯝꯅ ꯌꯥꯝ ꯐꯪꯉꯦꯕ
ꯑꯣ
ꯄꯣꯠꯁꯦ ꯑꯃꯨꯛ ꯄꯥꯡꯈꯠꯄ ꯍꯧꯋꯦ ꯍ ꯗꯔꯀꯥꯔꯒꯤ ꯇꯥꯗꯕ ꯂꯥꯟꯅ
ꯀꯉꯗꯣꯕꯦꯝꯃ
ꯃꯈꯈꯣꯟꯗꯣ ꯐꯖꯅ ꯇꯥꯗꯦ
ꯑꯁꯦꯡꯕ꯭ꯔꯣ
ꯍꯧꯖꯤ ꯃꯨ ꯇꯥꯏꯔ ꯊꯆꯦꯅ ꯇꯥꯔꯕꯣ
ꯇ ꯤꯔ ꯇ ꯦ ꯇꯥꯁꯤꯔ
ꯎꯝ ꯍꯥ ꯑ ꯍꯥ ꯍ ꯄꯨꯡꯁꯦ ꯏꯊꯥ ꯊꯥꯖꯔꯅ ꯑꯥꯗ ꯑꯃꯨꯛ ꯌꯧꯔꯦ ꯇꯥꯕ꯭ꯔꯣ
ꯎꯝ
ꯅꯁꯥꯎꯋ ꯅꯨꯁꯨ ꯐꯔꯤꯔꯥꯕ ꯇꯧꯑꯣ
ꯑꯩ
ꯍꯥꯥ
ꯑꯗꯨꯀꯣ ꯌꯥꯝꯅ ꯇꯟꯕ ꯅꯨꯄꯥ ꯑꯃ ꯂꯩꯕ ꯃꯃꯥꯒ ꯃꯥ ꯂꯩꯕ ꯑꯁ ꯂ ꯇ ꯇꯔꯔꯦꯅꯤꯕꯦ
ꯇꯔꯔꯤ
ꯌꯥꯝ ꯂꯥꯡꯉꯗꯣ
ꯅꯀꯣꯟꯁꯨ ꯄ꯭ꯔꯦ ꯄꯔꯦ ꯆꯠꯂꯦ ꯆꯨꯒꯣ ꯆꯨꯝꯒꯣ ꯇꯧꯋꯦ ꯀꯩꯅꯣ
ꯑꯦ ꯑꯦꯕꯤ ꯁꯥꯥꯕ꯭ꯔꯣ ꯎꯝ
ꯉꯁꯥꯅꯅꯦ ꯑꯗꯨꯗꯤ
ꯎꯝ ꯃꯃꯒ ꯎ ꯃꯥꯒꯤ ꯑ ꯃꯆꯥꯅꯨꯄꯥ ꯑꯃ ꯂꯩꯕ
ꯎꯝ
ꯃꯣꯏꯅꯤ ꯈꯛꯇ ꯂꯩꯕ ꯑꯗꯣ ꯃꯆꯥꯅꯨꯄꯥꯗꯣ ꯌꯥꯝ ꯇꯥꯕ ꯍꯥꯏꯕ ꯇꯥꯔꯦ ꯃꯃꯥꯅ ꯃꯃꯥꯅ ꯇꯥꯜꯂꯛꯄꯗꯣ ꯑ ꯈꯛꯇ ꯆꯥꯀꯣ ꯃꯥꯁꯦ ꯑꯗꯨ ꯑꯩꯁꯨ ꯊꯕꯛ ꯈꯔ ꯈꯔ ꯐꯥꯎꯕꯗ ꯃꯗꯅ ꯑꯩꯁꯦ ꯑꯍꯟꯉꯥꯏꯈ꯭ꯔꯦ ꯊꯕꯛꯇꯨ ꯃꯣꯏ ꯋꯥꯔꯦ ꯍꯧꯁꯨ ꯇ ꯂ ꯄꯈ ꯂꯁꯨ ꯊ ꯀꯥ ꯀꯥ ꯄꯁꯥ ꯀ ꯀꯥ ꯄꯥꯏꯅ ꯑꯣ ꯍꯥꯏꯅ ꯗ ꯃꯥꯅ ꯃꯥꯒꯤꯅ ꯆꯥꯗ ꯀꯣ ꯏꯃꯅꯥ ꯑꯦꯁꯦ ꯃꯆꯥ ꯑꯩꯁꯦ ꯊꯕꯛ ꯁꯨꯨꯔꯗꯦ ꯑꯩꯒꯤ ꯁꯛ ꯎꯖꯕꯁꯦ ꯊꯤꯔꯛꯅꯤ ꯑꯗꯨꯒꯤ ꯑꯩ ꯊꯕꯛ ꯇꯧꯅꯤꯡꯗꯦ ꯅꯪꯅꯟ ꯇꯥꯗꯣ ꯆꯥ ꯑꯗꯨ ꯎꯝ ꯇꯦ ꯑꯗꯨꯝ ꯐꯖꯅ ꯆꯩꯕꯤꯕ ꯑꯗꯨꯗꯤꯃꯥꯗ
ꯑꯩꯁꯦ ꯊꯕꯛ ꯁꯨꯗ꯭ꯔꯁꯨ ꯑꯗꯨꯅ ꯆꯥꯔꯕ ꯃꯇꯨꯡꯨꯡꯗꯗꯤ ꯑꯩꯒꯤ ꯁꯛꯁꯦ ꯐꯖꯔꯛꯅꯤ ꯅꯤꯡꯊꯧꯒꯤ ꯃꯆꯥꯅꯨꯄꯤꯗꯣ ꯑꯩ ꯂꯧꯒꯗꯕꯅꯦ ꯍꯥꯏꯕꯀꯣ
ꯎꯝ
ꯎꯝ ꯅꯪ ꯑꯅꯗꯨꯀꯥꯟ
ꯅꯤꯡꯊꯧꯒꯤ ꯅꯨꯄꯤꯗꯣ ꯅꯪꯒꯤ ꯅꯨꯄꯤ ꯑꯣꯏꯌꯦꯦ ꯅꯪ ꯅꯤꯡꯊꯧꯒꯤ ꯅꯨꯆꯥ ꯀꯗꯤ ꯅꯪꯝ ꯍꯥꯏꯕꯀꯣ ꯑꯗ ꯃꯥꯁꯦ ꯃꯥ ꯃꯥꯒꯤ ꯅꯥꯔꯛꯈ꯭ꯔꯦꯕ ꯅꯥꯔꯛꯄ ꯃꯇꯝ
ꯎꯝ
ꯏꯃꯜ ꯏꯃꯥꯍꯣꯜ ꯑꯗꯨꯝ ꯅꯥ ꯇ ꯆ ꯁꯤꯦ ꯏꯁ ꯅ ꯇ
ꯎ
ꯊꯕꯛ ꯁꯨꯕ ꯆꯠꯂꯅꯤ ꯍꯥꯏꯅ ꯈꯟꯕ ꯑꯗꯣ
ꯑ
ꯁ ꯆꯠꯈ꯭ꯔꯕ ꯎꯝ ꯑ ꯆꯝꯕ꯭ꯔꯥ ꯎꯝ ꯆꯥꯡ ꯆꯥꯡ ꯁ ꯄ ꯌꯥꯝ ꯆꯥꯎꯕ ꯑꯃ ꯂꯩꯕ ꯑꯗꯨꯒꯤ ꯃꯈꯥꯗꯀꯣ ꯃꯃꯥꯅ ꯁꯦꯝꯦꯟꯕꯤ ꯃꯇꯝꯟꯗꯣ
ꯎꯝ
ꯃꯃꯥꯅ ꯁꯦꯝꯕꯤꯕ ꯇꯥꯟꯗꯣ ꯑꯗꯨ ꯀ ꯑꯇꯥꯒ ꯃꯣꯏꯗꯗꯣ ꯀꯩꯅꯣꯅꯦꯕ ꯑꯦꯛꯁꯄꯥꯏꯔꯤ ꯑꯣꯏꯈ꯭ꯔꯕ ꯄꯟ ꯄꯣꯏꯖꯅꯁ ꯑꯣꯏ ꯍꯥꯏꯕꯄꯥꯎꯒꯤ
ꯑꯣ ꯁꯦꯝꯅꯒ ꯃ ꯆꯥꯗ ꯄꯤꯕꯅꯦꯕꯀꯣ ꯃꯃꯁꯨ ꯈꯪꯅꯕꯒꯤ ꯑꯗꯣ ꯃꯥꯗꯣ ꯀꯪꯂꯥ ꯆꯪꯗ꯭ꯔꯤꯉꯩꯗꯣ ꯎ ꯄꯥꯟꯕꯤ ꯌꯦ ꯃꯈꯥꯗꯀꯣ ꯃꯃꯥ ꯃꯥꯒꯤ ꯃꯃꯥꯅ ꯁꯦꯝꯕꯤ ꯃꯇꯝꯗꯣ ꯆꯥꯏꯒꯦ ꯍꯥꯏꯅ ꯒ ꯂꯩꯕ ꯑꯗꯨꯝ ꯃꯇꯝꯗ
ꯅꯤꯡꯊꯧꯒꯤ ꯃꯤꯈꯣꯏꯗꯣ ꯏꯂꯤꯐꯦꯟꯗꯧꯈ꯭ꯔꯤ ꯍꯥꯏꯕ꯭ꯔꯥ ꯑꯣ ꯁꯃ ꯏꯐ ꯁꯝꯃꯨꯒꯣ ꯁꯝ ꯀ꯭ꯔꯦꯖꯤ ꯑꯣꯏꯒꯗꯕ ꯍꯥꯏꯕ꯭ꯔꯥ ꯉꯥꯎꯕ
ꯉꯥꯎꯕ ꯎꯝ
ꯎ ꯐꯥꯅꯤꯡꯉꯥꯏ ꯇꯥꯜꯂꯛꯅꯦꯕ ꯇꯥꯜꯂꯛꯄ ꯃꯇꯝꯗ ꯃꯥꯁꯦ ꯅꯨꯄꯥ ꯎꯒꯤ ꯃꯈꯥꯗ ꯐꯝꯕ ꯅꯨꯄꯥꯗꯨꯣ ꯇꯪꯕ ꯅꯨꯄꯥ ꯑꯥꯗꯣ ꯑꯗꯨꯗꯣ ꯀꯤ ꯂꯩ ꯐꯁꯦ ꯎꯒꯤ ꯃꯊꯛꯇ ꯀꯥꯈ꯭ꯔꯤꯕ ꯑꯗꯨꯒ ꯁꯥꯃꯨꯗꯣ ꯑꯃꯨ ꯃꯥꯅ ꯆꯥꯒꯦ ꯍꯥꯏꯅ ꯊꯝꯕ ꯀꯩꯅꯣꯗꯣ ꯇꯥꯡꯗꯣ ꯁꯥꯃꯨꯣ ꯑꯣꯏꯅ ꯆꯥꯈ꯭ꯔꯕ ꯑꯗꯨꯗꯤ ꯁꯥꯃꯨꯗꯣ ꯀꯩꯅꯣ ꯇꯧꯗ꯭ꯔꯤꯕ ꯂꯣꯟ ꯊꯥꯈ꯭ꯔꯤꯕ ꯃꯥꯒꯤ ꯀꯟꯅꯦꯁ ꯑꯣꯏꯕꯒꯤ ꯑꯗꯨꯒ ꯅꯤꯡꯊꯧꯒꯤ ꯎ ꯃꯤꯅ ꯑꯩꯈꯣꯏꯗꯣ ꯂꯥꯛ ꯇ꯭ꯔꯤꯉꯥꯏꯗ ꯃꯥꯅ ꯀꯩꯅꯣꯗꯒꯤ ꯎ ꯄꯥꯟꯗꯗꯒꯤ ꯆꯣꯉꯛꯑꯒꯀꯣ ꯃꯥꯅ ꯍꯛꯇꯒꯤꯁ ꯇꯥꯕꯀꯣ
ꯍꯕ ꯑꯗꯨ ꯍꯣꯏꯒꯤ ꯃꯤꯁꯤꯡꯅ ꯑꯦꯁ ꯃ ꯅꯨꯄꯥꯁꯦ ꯌꯥꯝ ꯀꯟꯉ ꯌꯥꯝ ꯀꯟꯒꯤꯕꯤ ꯑꯁꯤ ꯌꯥꯝꯅ ꯀꯟꯕ ꯁꯒꯨ ꯑꯉꯥꯎꯕ ꯊꯁꯦ ꯃꯥꯅ ꯍꯥꯦ ꯍꯥꯏꯒ ꯅꯤꯡ ꯊꯧꯒꯤ ꯃꯅꯥꯛꯇꯊꯂꯛꯕ ꯑꯗꯨꯒꯤ ꯅꯤꯡꯊꯧ ꯃꯄꯥꯕꯨ ꯃꯥꯒꯤ ꯅꯤꯡꯊꯧꯒꯤ ꯀꯦꯞꯇꯦꯟ ꯑꯣꯏꯍꯟꯈ꯭ꯔꯕ ꯎꯝ ꯅꯝꯕꯠꯇꯦ ꯅꯤꯡꯊꯧ ꯑꯩꯉꯣꯟꯗ ꯋꯥꯔ ꯇꯧꯅꯤꯡꯉꯥꯏ ꯑꯥꯒꯤ ꯃꯤꯀꯣ ꯂꯥꯛꯄ ꯑꯗꯨꯗ ꯣ ꯇꯝꯕ ꯅꯨꯄꯥꯗꯣ ꯑꯗꯨ ꯅꯨꯄꯥꯗꯣ ꯑꯩꯈꯗꯤ ꯁꯨ ꯀꯂꯤ ꯉꯥꯏ ꯅꯥꯥꯏꯇ ꯑꯩꯣꯟꯗ ꯌꯥꯝ ꯀꯕ ꯄꯥꯈꯪ ꯂꯩꯌꯦ ꯃꯥꯅ ꯑꯩꯈꯣꯏꯒꯤ ꯀꯤꯡꯗꯝꯗꯣ ꯃꯥꯅ ꯒꯥꯏꯗ ꯇꯧꯒꯅꯤ ꯍꯥꯏꯔꯒ ꯈꯜꯂꯒ ꯂꯩꯕꯅꯤꯅꯀꯣ ꯑꯠꯇꯣ ꯀ ꯑꯦꯡꯕ ꯋꯥ ꯂꯥꯛꯄꯒꯤ ꯀꯤꯕ ꯍꯥꯏꯕꯗꯤ ꯃꯥꯁꯦ ꯀꯔꯤꯁꯨ ꯇꯧꯕ ꯉꯝꯗꯕ ꯅꯨꯄꯥ ꯌꯥꯝ
ꯑꯗꯨꯒꯀꯣ ꯋꯥꯗ ꯁꯤꯈ꯭ꯔꯦ
ꯌꯥꯝ ꯅꯨꯡꯉꯥꯏꯕ ꯋꯥꯔꯤꯅꯤ
ꯍꯥꯏꯔꯣ
ꯑꯩ ꯑꯃ ꯋꯥꯔꯤ ꯍꯥꯏꯒꯦ ꯈꯨꯝꯃꯨꯀꯣ ꯀꯣꯏꯁꯟ ꯍꯪꯒꯦ ꯑꯟꯁꯔ ꯈꯨꯝꯃꯨ
ꯑ
ꯃꯈꯣꯡ ꯃꯔꯤꯗꯤ ꯄꯥꯟꯕ ꯆꯠꯄꯗꯤ ꯉꯝꯗꯕ ꯀꯩꯅꯣ
ꯐꯃꯨꯡ
ꯂ ꯍꯣꯏ ꯑꯗꯨꯁꯨ ꯌꯥꯏ ꯆꯨꯝꯃꯦ ꯍꯣꯏ ꯍꯣꯏ ꯑꯗꯨꯁꯨ ꯌꯥꯏ ꯑꯗ ꯊꯥꯖꯗꯨꯅ ꯐꯃꯨꯡ ꯍꯥꯏꯕꯒꯤ ꯉꯛꯄ ꯋꯥꯅꯤꯗ
ꯅ ꯃꯊꯪꯗꯤ ꯀꯔꯤ
ꯅꯊꯪ ꯅꯊꯪ ꯑꯃꯨꯛ ꯍꯥꯏꯔꯣ
ꯑꯗꯨꯗꯤꯀꯣ ꯄꯨꯈꯔꯤ ꯑꯃꯗꯀꯣ ꯎꯝ ꯍꯦꯛ ꯃꯅꯨꯡꯗ ꯍꯦꯛ ꯑꯟꯁꯔꯗꯣ ꯄꯤꯒꯗꯕꯅꯦꯕꯀꯣ ꯄꯤꯒꯗꯕꯅꯦ ꯀꯨꯏꯅ ꯈꯟꯕ ꯌꯥꯒꯦꯀꯣ
ꯎꯝ
ꯄꯨꯈ꯭ꯔꯤ ꯑꯃꯗ ꯉꯥꯁꯦ ꯇꯔꯥ ꯂꯩꯕ ꯉꯥ ꯇꯔꯥ ꯂꯩꯌꯦꯦ ꯑꯗꯨꯒ ꯉꯥꯗꯣ ꯃꯔꯤ ꯁꯤꯈꯕ ꯑꯗꯣ ꯍꯧꯖꯤꯛ ꯀꯌꯥ ꯂꯩꯌꯦ ꯀꯨꯏꯅ ꯈꯟꯕ ꯌꯥ
ꯎꯝ ꯇ꯭ꯔꯨ
ꯄꯨꯈ꯭ꯔꯤ ꯑꯃꯗꯀꯣ ꯉꯥꯗꯣ ꯇꯦꯟ ꯂꯩꯕ ꯑꯗꯣ ꯉꯔꯤꯗꯤ ꯁꯤꯈꯦ ꯎ ꯑꯦ ꯊ꯭ꯔꯤꯗꯤ
ꯀꯔꯤ ꯃꯔꯤ ꯁꯤꯔꯤꯁꯦ ꯇꯔꯨꯛ ꯈꯛꯇ ꯂꯩ ꯃꯗꯤꯟꯅ
ꯑꯣ ꯎ ꯁꯤꯕꯗꯨꯁꯨ ꯂꯩꯉꯅ ꯆꯠꯇꯦꯅ ꯄꯨꯈ꯭ꯔꯤꯗ ꯑꯗꯨꯝ ꯂꯩꯕꯗꯨꯗꯤ ꯁꯤꯔꯀꯣ
ꯍꯥꯥ
ꯁꯤꯌꯦꯦ ꯁꯤꯒꯦ ꯍꯥꯏꯕ ꯅꯠꯇꯦ ꯑꯦ ꯆꯠꯈ꯭ꯔꯦ ꯍꯥꯏꯕ ꯅꯠꯇꯦ ꯄꯨꯈ꯭ꯔꯤꯗ ꯁꯤꯕ ꯃꯔꯤꯗꯁꯨ ꯑꯗꯨꯝ ꯂꯩꯑ ꯑꯗꯨ ꯑꯣꯏꯔꯗꯤ ꯇꯔꯥ ꯅꯠꯇ꯭ꯔꯣ ꯄꯨꯈ꯭ꯔꯤꯗ ꯃꯂꯤꯗꯁꯨ ꯑꯗꯨꯝ ꯁꯤꯖꯒ ꯂꯩꯕ ꯑꯗꯨꯗꯤ
ꯍꯣꯏ ꯍꯣꯏ ꯍꯣꯏ ꯑꯩꯅ ꯃꯔꯤꯗꯣ ꯁꯤꯕ꯭ꯔꯥ